ꯍꯜꯂꯣ
ꯑ ꯃꯔꯨꯞ ꯑꯩꯅ ꯉꯥꯡꯉꯤꯗꯣ ꯁꯛꯏꯕꯁꯤꯡꯗꯨꯕꯨ ꯃꯔꯨꯞꯄꯨ ꯒ꯭ꯌꯥꯟ ꯇꯥꯅ ꯉꯥꯡꯕꯤ ꯑꯣ ꯃꯥꯀꯥ ꯂꯥꯝꯅ ꯂꯧꯁꯤꯟꯕ ꯉꯝꯕꯤꯕ꯭ꯔ
ꯌꯥꯝ ꯐꯖꯅ ꯇꯥꯖꯩ ꯍꯥꯏꯇꯥꯔꯦꯀꯣ ꯑꯗꯣꯝꯒꯤ ꯈꯣꯟꯖꯦꯜꯁꯦ ꯏꯁꯇꯨꯗꯤꯑꯣꯗ ꯂꯩꯔꯒ ꯉꯥꯡꯉꯛꯄ ꯃꯥꯂꯦ
ꯃꯥꯅꯦ ꯑꯈꯣꯏꯒꯤ ꯗꯤ ꯑꯥꯔ ꯏꯁꯇꯗꯤꯑꯣ ꯍꯥꯏꯔꯤꯕꯅ ꯃꯐꯝ ꯗꯨꯗ ꯂꯩꯔ ꯉꯥꯡꯖꯔꯛꯄꯅꯦ
ꯑꯦ ꯃꯔꯨꯞ ꯑꯗꯨ ꯑꯈꯣ ꯃꯔꯨꯛ ꯊꯠꯅ ꯀꯩꯝꯇ ꯍꯥꯏꯖꯒꯦ ꯃꯔꯨꯞꯀꯤ ꯍꯨꯖꯤꯛꯀꯤ ꯗꯤꯌꯥꯔ ꯏꯁꯇꯨꯗꯤꯑꯣ ꯍꯥꯏꯁꯤꯕꯨ ꯀꯃꯥꯏ ꯀꯃꯥꯏꯅ ꯇꯧꯕꯅꯣ ꯑꯩꯅ ꯈꯪꯕ ꯌꯥꯒꯗ꯭ꯔꯣ
ꯌꯥꯝ ꯊꯤ ꯌꯥꯏ ꯃꯔꯨꯞ ꯑꯈꯣꯏꯒꯤ ꯈꯪꯕꯗ ꯀꯥꯟꯅꯕ ꯑꯈꯣꯏꯗꯁꯨ ꯍꯦꯟꯅ ꯀꯥꯟꯅꯒꯗꯕ ꯄꯣꯠꯅꯤ ꯇꯥꯕꯤꯔꯤꯕ ꯌꯦꯡꯕꯤꯔꯤꯕ ꯅꯩꯅꯕꯤꯔꯤꯕ ꯆꯨꯝꯊꯣꯛꯄꯤꯔꯤꯕ ꯏꯕꯤꯔꯤꯕ ꯃꯌꯥꯝꯗꯨꯁꯨ ꯑꯗꯨꯝ ꯈꯪꯖꯤꯟꯕꯤꯌꯨ ꯗꯤꯌꯥꯥꯔ ꯏꯁꯇꯗꯤꯑꯣ ꯍꯥꯏꯖꯔꯤꯕ ꯑꯁꯤ ꯁꯨꯞꯇꯡꯒꯤ ꯑ ꯈꯣꯏꯒꯤ ꯋꯥꯈꯟꯗꯅ ꯁꯥꯒꯠ ꯄ ꯃꯐꯝ ꯑꯃ ꯅꯠꯆꯗꯦ ꯗꯤꯌꯥꯥꯏ ꯑꯦꯛꯁꯄ꯭ꯂꯦꯅꯦꯁꯟ ꯑꯅ ꯈꯣꯏꯒꯤ ꯋꯥꯔꯤ ꯀꯌꯥ ꯁꯨꯒꯥꯏꯅ ꯇꯥꯛꯂꯤꯕ ꯋꯥꯔꯤ ꯀꯌꯥ ꯁꯨꯒꯥꯏꯅ ꯅꯩꯅꯔꯤꯕ ꯑꯗꯨꯒꯨꯝꯂꯕ ꯌꯨꯇꯨꯕ ꯆꯦꯅꯦꯟ ꯑꯃ ꯂꯩꯖꯩ ꯑ ꯃꯉꯥꯜꯅ ꯍꯥꯏꯐꯦꯠ ꯌꯨꯇꯨꯕꯇ ꯆꯡꯉꯒꯁꯨ ꯍꯥꯏꯐꯦꯠ ꯌꯦꯡꯕꯤꯔꯝꯃꯨ ꯅ ꯃꯔꯨꯞ ꯑꯁꯤꯅ ꯃꯁꯤ ꯑꯣꯏꯈ꯭ꯔꯦ ꯑꯗꯣ ꯃꯔꯨꯞ ꯆꯥꯛ ꯏꯟꯖꯥꯡꯅ ꯆꯥꯕꯤꯔꯕꯔꯣ ꯃꯁꯤ ꯀꯃꯥꯏ ꯀꯃꯥꯏꯅ ꯇꯧꯒꯦ
ꯆꯥꯛ ꯏꯁꯤꯡꯁꯦ ꯆꯥꯗ꯭ꯔꯤ ꯃꯔꯨ ꯑꯩꯖꯦ ꯉꯁꯤꯗꯤ ꯆꯥꯛ ꯆꯥꯔꯔꯣꯏꯒꯤ ꯊꯋꯥꯏ ꯅꯨꯡꯉꯥꯏꯇꯦ ꯑꯩ ꯋꯥꯈꯜꯂꯣꯟꯗ ꯈꯜꯂꯒ ꯂꯩ ꯍꯥꯏꯇꯥꯔꯦ ꯋꯥꯈꯜꯗꯨꯒꯤ ꯃꯇꯥꯡꯗ ꯈꯪꯉꯒ ꯂꯩꯔꯦ ꯍꯥꯏꯇꯥꯔꯦ ꯑꯗꯨꯅ ꯆꯥꯛꯁꯤ ꯀꯣꯟꯅ ꯋꯥꯈꯜꯗꯨ ꯏꯪꯗꯔꯀꯥꯟꯗ ꯆꯥꯔꯒꯦ ꯈꯜꯂꯦ
ꯃꯔꯨꯞꯀꯤ ꯋꯥꯈꯟꯗꯨꯕꯨ ꯍꯣꯏ ꯑꯩꯗꯤ ꯆꯥꯖꯔꯦ ꯑꯈꯣꯏꯒꯤ ꯆꯥꯛ ꯊꯥꯅꯕ ꯌꯥꯕ ꯃꯤ ꯅꯆꯗꯦ ꯈꯣꯏꯒꯤ ꯈꯅ ꯅꯨꯡꯁꯤꯅꯕ ꯄꯨꯟꯁꯤꯒꯤ ꯑꯣꯏꯕ ꯅꯨꯄꯤ ꯀꯥꯏ ꯇꯥꯔꯒꯁꯨ ꯆꯔꯥꯗꯨꯁꯨ ꯅ ꯂꯣꯏꯅ ꯋꯥꯁꯛꯈ꯭ꯔꯦ ꯑ ꯇꯃꯥꯏ ꯇ ꯑꯣꯁꯦ ꯀꯊꯥꯏ ꯆ ꯃ ꯀꯩꯅꯣ ꯑꯩꯉꯣꯟꯗꯁꯨ ꯈꯪꯍꯟꯕꯤꯔꯅꯦ ꯍꯥꯏꯗꯤ ꯄꯣꯠꯇꯣ ꯑꯩꯁꯨ ꯃꯇꯦꯡ ꯄꯥꯡꯕ ꯉꯝꯖꯕ꯭ꯔꯥ ꯍꯥꯏꯕꯗ ꯑꯗꯨꯒꯤ
ꯊꯖꯋꯥꯣꯏ ꯆꯔꯥꯗꯤ ꯍꯦꯜꯂꯣꯏ ꯃꯔꯨ ꯑꯩꯁꯨ ꯄꯨꯛꯇꯤ ꯌꯥꯝ ꯆꯥꯎꯕ ꯃꯤꯅꯦ ꯍꯥꯏꯌꯦ ꯑꯩꯈꯣꯏ ꯌꯥꯝ ꯆꯥꯛ ꯆꯆꯥ ꯑꯆꯥ ꯌꯥꯝ ꯆꯥꯝꯃꯤꯅꯦꯕ ꯍꯥꯏꯁꯨ ꯑꯩ ꯁꯥꯎꯖꯔ ꯑꯩꯩ ꯏ ꯆꯆꯥꯁ ꯑꯣꯏꯅꯕ꯭ꯔꯦ ꯍꯥꯏꯇꯥꯔꯦ ꯑꯣ ꯋꯥꯈꯜꯁꯨ ꯈꯔ ꯆꯔꯥꯡꯅꯕ ꯃꯔꯝ ꯑꯣꯏꯔꯒ ꯑꯩ ꯇꯝꯖꯒꯦ ꯋꯥꯔꯤ ꯁꯤꯃꯅꯗꯧꯕꯅꯤ
ꯎꯝ
ꯍꯛꯆꯥꯡꯁꯨ ꯐꯅꯤꯡꯕ ꯄꯩꯁꯥꯁꯨ ꯇꯥꯅꯤꯡꯕ ꯃꯤꯒꯤ ꯃꯈꯥꯁꯨ ꯄꯣꯟꯅꯤꯡꯗꯕ ꯃꯁꯥꯁꯨ ꯅꯥꯟꯕ ꯀꯣꯏꯕꯁꯨ ꯆꯠꯄ ꯃꯤꯔꯛꯁꯨ ꯇꯤꯟꯕ ꯑꯆꯧ ꯑꯁꯥꯡꯁꯨ ꯏꯀꯥꯏ ꯈꯨꯝꯅꯕ ꯕꯦꯕꯥꯔꯒ ꯂꯣꯏꯅꯅ ꯁꯤ ꯄꯥꯝꯕ ꯍꯥꯏꯇꯥꯔꯦ ꯃꯗꯨ ꯑꯣ ꯃꯔꯨꯞꯇꯤ ꯄꯥꯝꯗ꯭ꯔꯕ ꯑꯩꯅ ꯍꯥꯏꯁꯤ
ꯑꯦ ꯃꯨ ꯃꯔꯨꯞꯅ ꯍꯥꯏꯕꯤꯕꯗꯒꯤ ꯄꯥꯝꯝꯕ ꯑꯗꯨꯒ ꯃꯔꯨꯞꯅ ꯍꯥꯏꯕꯤꯔꯤꯗꯨꯒ ꯌꯥꯝ ꯆꯥꯟꯅꯒꯗꯕ ꯑꯩꯈꯣꯏꯒꯤ ꯊꯕꯛ ꯂꯩꯌꯦ ꯌꯥꯝ ꯆꯥꯟꯅꯒꯗꯕ ꯑꯩꯈꯣꯏꯒꯤ ꯃꯔꯨꯅ ꯄꯥꯝꯃꯤꯕ ꯃꯁꯥ ꯅꯥꯟꯕ ꯄꯩꯁꯥ ꯐꯪꯕ ꯃꯤꯅꯀꯥꯏ ꯈꯨꯝꯅꯧꯕ ꯑꯃꯗꯤ ꯃꯤꯔꯛ ꯆꯤꯟꯕ ꯃꯔꯨꯅ ꯍꯥꯏꯕꯤꯌꯨ ꯃꯌꯥꯝꯗ ꯑꯁ ꯑꯃꯗ ꯄꯨꯂꯞ ꯆꯤꯟꯕ ꯌꯥꯎꯋꯦ ꯍꯥꯏꯇꯥꯔꯦ ꯑꯗꯣ ꯑꯎꯝ ꯍꯣꯏ ꯃꯤꯅꯗꯤ ꯊꯑꯣꯏ ꯋꯥꯔꯣꯏꯅ ꯊꯕꯛ ꯑꯩꯈꯣꯏꯒꯤ ꯊꯕꯛ ꯑꯃ ꯂꯩ ꯊꯕꯛꯁꯤꯗ ꯑꯩꯈꯣꯏꯒꯤ ꯇꯧꯗꯣꯔꯤꯕ ꯊꯕꯛꯁꯦ ꯑꯣ ꯁꯨꯞꯅꯇꯪꯒꯤ ꯅꯤꯡꯡꯈꯣ ꯑꯃꯅ ꯍꯥꯏꯇꯥꯔꯦꯅꯦ ꯃꯤ ꯈꯣꯝꯃꯤ ꯊꯕꯛꯅꯤ ꯈꯗꯥꯡꯗ ꯍꯥꯏꯗꯔꯒ ꯃꯤꯁꯤꯅ ꯄꯥꯝꯍꯜꯂꯒ ꯑꯩꯈꯣꯏꯒꯤ ꯏꯔꯛꯇ ꯂꯩꯉꯣꯏꯒꯤꯗꯃꯛꯇ ꯈꯣꯝꯝꯕꯣꯏꯒꯤ ꯊꯕꯛꯅꯤ ꯑꯣ ꯁꯨꯝ ꯃꯔꯨꯞ ꯁꯨꯝ ꯃꯔꯨꯞꯀꯤ ꯋꯥꯈꯜꯂꯣꯟꯗ ꯂꯩꯕꯒꯤ ꯁꯨꯝ ꯍꯥꯏꯕꯤꯔꯛꯄꯣ ꯍꯥꯏꯗꯤ ꯃꯤ ꯑꯃ ꯄꯥꯝꯟꯅꯕꯒꯤꯗꯃꯛꯇ ꯑꯣ ꯊꯦꯡ ꯍꯥꯏꯒꯅꯤ ꯁꯝꯅ ꯍꯥꯏꯔꯕꯗ ꯑꯩꯈꯣꯏꯁꯦ ꯂꯥꯏ ꯌꯣꯟꯕꯅꯦꯅ ꯈꯜꯂꯁꯤ ꯑꯩꯈꯣꯏꯒꯤ ꯂꯥꯏꯔꯤꯛꯁ ꯂꯩꯃꯤꯟꯅꯅꯕ ꯑꯩꯈꯣꯏꯒꯤ ꯑꯩꯈꯣꯏꯅ ꯏꯔꯤꯕ ꯂꯥꯏꯔꯤꯛꯁ ꯄꯨꯊꯣꯛ ꯄꯨꯊꯣꯛꯏꯕ ꯂꯥꯏꯔꯤꯛꯁꯦ ꯑꯩꯈꯣꯏꯒꯤ ꯁꯤꯖꯤꯟꯅꯅꯤꯡꯉꯕ ꯄꯥꯅꯤꯡꯅꯕꯒꯤꯗꯃꯛꯇ ꯃꯤꯁꯤꯗ ꯀꯃꯥꯏꯅ ꯇꯧꯔꯒ ꯀꯔꯤ ꯀꯔꯤ ꯁꯤꯖꯤꯟꯅꯕꯅꯣ ꯍꯥꯏ ꯇꯥꯎꯇ ꯊꯝꯕꯤꯔꯤꯅꯤꯄꯤ
ꯃꯔꯨ ꯑꯩ ꯂꯥꯏꯔꯤ ꯌꯦꯛ ꯌꯕꯃꯛꯀꯤ ꯅꯠꯇꯦ ꯑꯗꯨꯕꯨ ꯑꯩꯁꯦ ꯑꯗꯨꯒꯤꯛ ꯃꯇꯥꯡꯗ ꯄꯣꯠ ꯌꯣꯟꯕꯒꯤ ꯃꯇꯥꯡꯗ ꯑꯩꯁꯦ ꯈꯔꯗꯤ ꯑꯗꯨꯝ ꯍꯩꯄꯥ ꯁꯥꯔꯛꯄ ꯍꯥꯏꯒꯗ꯭ꯔꯥ ꯍꯩꯊꯣꯏ ꯁꯤꯡꯊꯣꯏꯕ ꯍꯥꯏꯒꯗ꯭ꯔꯥ
ꯎꯝ ꯍꯩꯄꯥ ꯁꯥꯕ ꯆꯤꯡꯗꯣꯏꯅꯤ
ꯑ ꯍꯣꯏ ꯍꯣꯏꯃꯥꯏꯅ ꯈꯜꯂꯗꯨꯁꯨ ꯀꯥꯏꯗꯦ ꯊꯋꯥꯏꯕꯗꯤ ꯈꯔ ꯅꯨꯡꯉꯥꯏꯇꯦ ꯑꯗꯨꯕꯨ ꯑꯩ ꯑꯗꯨꯝ ꯑ ꯅꯣꯛꯑꯒ ꯑꯗꯨꯝ ꯇꯥꯁꯟꯖꯔꯒꯦ ꯑ ꯃꯈ ꯈꯔ ꯇꯔ ꯑꯁꯤ ꯃꯔꯨ ꯑꯩ ꯑꯩꯒꯤ ꯑꯣꯏꯕ ꯃꯣꯠꯇ ꯑꯩꯒꯤ ꯑꯣꯏꯕ ꯊꯦꯡꯅꯔꯛꯄꯗ ꯑꯩꯅ ꯃꯇꯧ ꯀꯔꯝꯅ ꯃꯤꯅ ꯁꯨꯡꯀꯥ ꯄꯥꯝꯗꯕ ꯄꯣꯠꯁꯩ ꯌꯣꯟꯁꯤꯟꯒꯅꯤ ꯍꯥꯏꯕꯁꯤꯅꯤ ꯑꯩꯅ ꯇꯝꯖꯔꯛꯄ ꯑꯦ ꯁꯝꯅ ꯍꯥꯏꯔꯕꯗ ꯂꯝꯣꯏꯕꯗ ꯁꯝꯆꯦꯠꯁꯦ ꯌꯣꯟꯕ ꯉꯝꯕ ꯑꯗꯒꯤ ꯎꯟꯗ ꯑꯩꯈꯣꯏꯒꯤ ꯑꯦꯁꯀꯤ ꯃꯣꯁꯤꯡꯗ ꯑꯩꯈꯣꯏ ꯑꯥꯏꯁ ꯌꯣꯟꯁꯤꯟꯕ ꯉꯝꯕ ꯔꯦꯐ꯭ꯔꯤꯖꯔꯦꯇꯔ ꯌꯣꯟꯁꯤꯟꯕ ꯉꯝꯕ ꯍꯥꯏꯇꯥꯔꯦ ꯑꯗꯨꯒ ꯁꯥꯡꯈ꯭ꯔꯕ ꯑꯩꯈꯣꯏꯒꯤ ꯔꯥꯖꯁꯊꯥꯟꯒꯨꯝꯕ ꯑꯗꯨꯗꯒꯤ ꯗꯦꯜꯂꯤꯒꯨꯝꯕ ꯃꯐꯝ ꯁꯥꯈ꯭ꯔꯕ ꯃꯐꯝꯁꯤꯡꯁꯤꯗ ꯑꯩꯅ ꯑꯩꯈꯣꯏꯒꯤ ꯀꯩ ꯍꯥꯏꯇꯥꯔꯦ ꯀꯥ ꯃꯅꯨꯡꯗ ꯁꯥꯅꯕ ꯑꯩꯈꯣꯏꯒꯤ ꯑꯌꯤꯡꯕ ꯐꯥꯎꯗꯅꯕ ꯑꯗꯨꯒꯨꯝꯕ ꯃꯦꯆꯤꯟꯒ ꯌꯣꯟꯁꯤꯟꯕ ꯉꯝꯕ ꯑꯗꯨꯒꯨꯝꯕ ꯃꯤꯁꯛꯅꯤ ꯍꯥꯏꯇꯥꯔꯦ ꯑꯩꯈꯣꯏꯁꯦ
ꯑꯗꯣ ꯃꯔꯨꯞ ꯋꯥꯔꯤꯁꯤ ꯇꯥꯕꯤꯅꯤꯡꯕꯒꯤ ꯀꯃꯥꯏꯅ ꯇꯧꯋꯤ ꯑꯩꯒꯤ ꯃꯔꯨꯞ
ꯑꯦ ꯌꯥꯝ ꯊꯤꯅ ꯇꯥꯅꯤꯡꯉꯦ ꯑꯗꯣ ꯃꯔꯨꯞꯀꯤ ꯑꯩꯈꯣꯏꯒꯤ ꯑꯩꯈꯣꯏꯒꯤ ꯃꯔꯨꯞꯀꯤ ꯇꯧꯕ ꯉꯝꯕꯒꯤ ꯁꯛꯇꯤꯁꯦ ꯑꯩꯈꯣꯏ ꯁꯝꯅ ꯍꯥꯏꯔꯕꯗ ꯎꯀꯤꯟꯅ ꯑꯩꯈꯣꯏꯒꯤ ꯁꯤꯕ ꯃꯤꯗꯨꯕꯨ ꯁꯤꯗ꯭ꯅ ꯃꯥꯒꯤ ꯀꯦꯁꯇꯣ ꯉꯝꯅꯕꯒꯤꯗꯃꯛꯇ ꯁꯤꯔꯔꯕꯔ ꯃꯗ ꯁꯤꯔ ꯇ ꯌꯦ ꯌꯦꯠꯇꯦ ꯑꯗꯨꯒ ꯑꯄꯪꯕ ꯑꯃꯅ ꯑꯩꯈꯣꯏꯒꯤ ꯑꯁꯕ ꯑꯃꯗ ꯑꯦ ꯑꯩꯅ ꯍꯥꯏꯁꯤ ꯆꯨꯝ ꯃꯤꯦꯅꯤꯨ ꯌꯦꯛꯄꯗ ꯃꯔꯗꯨꯒꯤ ꯃꯑꯣꯡꯅꯦ ꯃꯔꯨꯞꯁꯤ ꯌꯥꯝꯅ ꯇꯥꯕꯗ ꯌꯥꯝ ꯅꯨꯡꯉꯥꯏꯒꯅꯦꯅ ꯈꯜꯂꯤ ꯃꯀꯤ ꯃꯣꯏ ꯊꯝꯕꯤꯌꯨꯅꯦ ꯃꯣꯏꯅ ꯇꯧꯈꯤꯕꯁꯤꯡ ꯍꯥꯏꯕꯗꯤ ꯅꯩꯅꯈꯤꯕ ꯈꯟꯅꯈꯤꯕꯕꯨ ꯑꯣꯏꯔꯣ ꯑꯗꯨ ꯊꯝꯕꯤꯔꯒꯦ
ꯐꯔꯦ ꯃꯔꯨꯞ ꯑꯩ ꯑꯇꯣꯞꯄꯗꯤ ꯀꯣꯏꯊꯣꯛꯆꯔꯔꯣꯏꯒꯦ ꯃꯔꯨꯝꯗꯨꯗꯤ ꯍꯪꯕꯤꯈꯤꯕ ꯂꯥꯏꯔꯤꯛ ꯌꯣꯟꯕꯒꯤ ꯃꯇꯥꯡꯗꯣ ꯑꯁꯤ ꯃꯔꯨꯑꯣꯏꯕꯅꯤꯁꯤ ꯂꯥꯏꯔꯤꯛ ꯌꯣꯟꯕ ꯆꯠꯂꯦꯅ ꯈꯜꯂꯤꯁꯤ ꯈꯨꯡꯒꯪ ꯑꯃꯗ ꯈꯨꯡꯒꯪꯁꯤ ꯃꯔꯨꯞ ꯈꯨꯡꯒꯪ ꯍꯥꯏꯕꯗꯨꯅ ꯑꯗꯨꯝ ꯏꯅꯥꯛ ꯈꯨꯟꯕ ꯀꯩꯗꯤ ꯌꯥꯝ ꯀꯥ ꯂꯩꯔꯔꯣꯏ ꯍꯥꯏꯖ ꯇꯥꯔꯦꯀꯣ ꯑꯗꯨꯝ ꯁꯨꯔꯒ ꯆꯥꯖꯕ ꯉꯥꯛꯇꯅꯤ ꯑꯗꯨꯒ ꯂꯥꯏꯔꯤꯛ ꯂꯥꯏꯁꯨ ꯑꯣꯏ ꯍꯩꯕꯁꯨ ꯌꯥꯝꯃꯝꯃꯣꯏ ꯏꯃꯨꯡ ꯃꯅꯨꯡꯗ ꯑꯉꯥꯡ ꯑꯃꯅꯤ ꯂꯥꯏꯔꯤꯛ ꯇꯝꯕ ꯌꯥꯎꯒꯗ꯭ꯔꯥ ꯑꯍꯜ ꯂꯃꯟꯒꯥꯏ ꯌꯥꯎꯕ ꯌꯥꯎꯒꯗ꯭ꯔꯥ ꯃꯗꯨꯗ ꯏꯪꯂꯤꯁꯀꯤ ꯂꯥꯏꯔꯤꯛꯁꯤ ꯌꯣꯟꯁꯤꯟꯗꯣꯏꯅꯤ ꯃꯔꯨꯞ ꯀꯃꯥꯏꯅ ꯇꯧ ꯍꯕ ꯑꯩꯈꯣꯏꯅ ꯆꯪꯕ ꯃꯇꯝꯗ ꯌꯥꯝ ꯀꯤꯅ ꯆꯪꯕ ꯌꯥꯗꯦ ꯌꯥꯝ ꯅꯣꯝꯖꯂ ꯆꯪꯕ ꯌꯥꯗꯦ ꯑꯗꯨꯒ ꯌꯥꯝ ꯃꯨꯛꯈꯥꯏꯅ ꯆꯪꯕꯁꯨ ꯌꯥꯗꯦ
ꯑꯩꯈꯣꯏꯒꯤ ꯆꯥꯡ ꯑꯃꯗ ꯑꯩꯈꯣꯏꯁꯦ ꯈꯤꯇꯪ ꯈꯇꯛꯇꯤ ꯈꯤꯇꯪ ꯆꯥꯍꯟꯕ ꯍꯥꯏꯇꯥꯔꯦ ꯑꯩꯈꯣꯏꯒꯤ ꯂꯥꯏꯔꯤꯛꯁꯦ ꯅꯣꯟꯖꯔꯒ ꯂꯧꯍꯟꯕꯩ ꯃꯍꯨꯠꯇ ꯂꯥꯏꯔꯤꯛꯁꯦ ꯃꯥꯅ ꯑꯣꯏꯅ ꯇꯥꯞꯄ ꯍꯥꯏꯔꯒ ꯃꯃꯜ ꯍꯪꯉꯛꯄꯗꯣ ꯑꯗꯨꯃꯥꯏꯅ ꯇꯧꯍꯟꯒꯗꯕꯅꯦ ꯑꯗꯨꯅ ꯑꯍꯥꯟꯕꯒꯤ ꯑꯩꯈꯣꯏꯒꯤ ꯆꯪꯕꯒꯤ ꯈꯣꯡꯊꯥꯡꯁꯤ ꯑꯩꯈꯣꯏ ꯆꯪꯕꯩ ꯃꯇꯝ ꯆꯪꯕꯒꯤ ꯃꯑꯣꯡꯁꯤꯗ ꯃꯔꯨꯞ ꯑꯩꯈꯣꯏ ꯔꯪ ꯃꯑꯣꯡ ꯇꯥꯅ ꯆꯪꯕꯤꯕ ꯍꯥꯏꯇꯥꯔꯦ ꯍꯥꯏꯗꯤ ꯑꯦꯛꯁꯄꯤꯔꯤꯌꯦꯟꯁ ꯂꯩꯔꯕ ꯃꯤꯑꯣꯏ ꯑꯃꯒꯨꯝꯅ
ꯎꯝ
ꯑꯗꯨꯒ ꯑꯅꯤꯁꯨꯕꯗ ꯑꯩꯈꯣꯏ ꯃꯤꯡꯒꯧꯂꯛꯀꯧ ꯋꯥꯍꯩ ꯋꯥ ꯋꯥꯉꯥꯡ ꯁꯉꯥꯡ ꯊꯝꯕꯒꯤ ꯃꯑꯣꯡ ꯑꯗꯒꯤ ꯃꯤꯒꯣꯜ ꯑꯥꯛꯀꯧ ꯀꯧꯕ ꯃꯇꯝꯗ ꯅꯣꯛꯐꯦꯠ ꯇꯧꯕ ꯃꯤꯠꯅ ꯋꯥ ꯉꯥꯡꯕ ꯍꯥꯏꯇꯥꯔꯦ
ꯃꯁꯤꯃ ꯍꯩꯕꯤꯒꯅꯤ ꯁꯛ ꯐꯖꯕꯒꯤ ꯊꯣꯟꯅ ꯗꯔꯀꯥꯔ ꯂꯩꯇꯦ ꯍꯣꯏ ꯁꯛ ꯐꯖꯔꯁꯨ ꯋꯥꯡꯕ ꯍꯩꯇ꯭ꯔꯒꯗꯤ ꯁꯛꯁꯤ ꯈꯥꯁꯤ ꯌꯥꯎꯗ꯭ꯔꯒꯗꯤ ꯃꯤ ꯅꯨꯡꯁꯤ ꯇ ꯍꯥꯏꯇꯥꯔꯦꯒꯨꯝꯕꯅꯀꯣ ꯑꯍꯨꯝ ꯁꯨꯕꯗ ꯋꯥꯋꯀꯣꯏ ꯁꯨꯕꯒꯤ ꯃꯍꯨꯠꯇ ꯑꯩꯈꯣꯏꯒꯤ ꯉꯥꯡꯒꯗꯧꯔꯤꯕ ꯄꯣꯏꯟꯁꯦ ꯗꯥꯏꯔꯦꯛ ꯉꯥꯡꯕꯤꯕ
ꯎꯝ
ꯑꯩꯅ ꯉꯉꯥꯡꯁꯤꯃꯜ ꯇꯥꯕꯤꯀꯣ
ꯎꯝ ꯇꯥꯔꯤ ꯇꯥꯔꯤ ꯃꯄꯨꯗꯤ ꯌꯥꯝ ꯅꯨꯡꯉꯥꯏꯕꯣ ꯃꯇꯥꯡꯉꯦ ꯑꯗꯨ ꯃꯈꯥ ꯇꯥꯕꯤꯔꯣꯑꯣ
ꯑꯥ ꯑꯗꯨꯗꯒꯤ ꯑꯧ ꯍꯣꯏ ꯍꯣꯏ ꯇꯥꯖꯒꯦ ꯑꯩꯗꯣ ꯑꯩꯗꯣ ꯉꯥꯡꯖꯒꯦ ꯃꯔꯣꯔꯨꯞꯀꯣ ꯑꯩ
ꯑꯗꯨꯝ ꯑꯗꯨ ꯑꯗꯨꯝ ꯃꯝ ꯇꯥꯖꯥꯒꯦ
ꯑꯗꯨꯗꯒꯤꯗꯤ ꯃꯊꯪꯁꯤꯅ ꯀꯃꯥꯏꯅ ꯇꯧꯒꯅꯤꯗ ꯑꯩꯈꯣꯏ
ꯎ
ꯌꯨꯝꯁꯤꯒꯤ ꯑꯍꯜ ꯑꯣꯏꯕꯁꯤꯡꯁꯦ ꯍꯥꯟꯅ ꯍꯥꯏꯐꯦꯠ ꯇꯥꯃꯣꯕꯨ ꯍꯥꯏꯔꯦ ꯀꯥ ꯇꯥꯎꯕ ꯍꯥꯏꯒꯦꯔꯥ ꯑꯗꯒꯤ ꯇꯥꯗꯕ ꯍꯥꯏꯒꯦꯔꯥ
ꯎ
ꯃꯁꯤ ꯃꯌꯥꯝꯁꯤ ꯂꯣꯏ ꯁꯝꯖꯜꯂꯒ ꯁꯥꯔ ꯍꯥꯏꯕ ꯃꯦꯗꯥꯝ ꯍꯥꯏꯕ ꯃꯤ ꯑ ꯃꯤꯁ ꯍꯥꯏꯕ ꯋꯥꯍꯩꯁꯦ ꯇꯔꯛ ꯍꯥꯞꯆꯤꯟꯕꯤꯕ
ꯃꯈꯣꯏꯒꯤ ꯃꯁꯥꯗ ꯃꯈꯣꯏꯁꯤ ꯃꯒꯨꯟ ꯂꯩꯅ ꯎꯠꯄꯤꯕ ꯍꯥꯏꯇꯥꯔꯦꯗ ꯑꯦ ꯁꯥꯔ ꯀꯩꯅꯣꯝꯇ ꯑꯩꯈꯣꯏꯒꯤ ꯂꯥꯛꯆꯔꯤꯁꯦ ꯉꯁꯤ ꯃꯔꯨ ꯑꯣꯏꯕ ꯑꯩꯈꯣꯏꯒꯤ ꯂꯥꯏꯔꯤꯛ ꯈꯔꯒꯤ ꯃꯇꯥꯡꯗ ꯁꯨꯝ ꯂꯥꯛꯆꯕꯅꯤ ꯈꯣꯠꯄꯅꯤ ꯁꯨꯃꯥꯏꯅ ꯍꯥꯏꯕ ꯅꯠꯇꯕ ꯁꯥꯔ ꯄꯜꯂꯒꯁꯨ ꯃꯗꯨꯒꯤ ꯍꯥꯏꯗꯨꯅ ꯃꯈꯣꯏꯒꯤ ꯕꯤꯠꯇ ꯍꯟꯈꯤꯗꯣꯏꯅꯦꯕ ꯍꯥꯏꯗꯤ ꯂꯥꯏꯔꯤꯛꯁꯤ ꯂꯩꯅꯤꯡꯗꯕꯗꯣ ꯐꯥꯎꯔꯛꯀꯅꯦꯕ ꯑꯗꯨꯅ ꯃꯈꯣꯏꯒꯤ ꯖꯒꯥꯗꯨ ꯍꯥꯟꯅ ꯑꯩꯈꯣꯏꯅ ꯈꯪꯗꯣꯛꯄ ꯇꯥꯏ ꯀꯃꯥꯏ ꯀꯃꯥꯏ ꯇꯧꯕꯅꯣ ꯑꯗꯨꯅ ꯑꯩꯈꯣꯏꯅ ꯁꯥꯔ ꯍꯣꯏꯁꯤ ꯍꯧꯖꯤꯛ ꯍꯧꯖꯤꯛ ꯊꯣꯏꯗꯣꯛꯄ ꯑꯇꯩ ꯑꯥ ꯊꯕꯛ ꯏꯪꯈꯥꯡ ꯃꯇꯥꯡꯗ ꯄꯟꯕꯤꯗ꯭ꯔꯒꯁꯨ ꯀꯔꯤ ꯀꯔꯤꯗꯤ ꯁꯨꯝ ꯆꯥꯎꯔꯥꯛꯄ ꯍꯣꯠꯅꯕꯤꯔꯤ ꯑꯩꯈꯣꯏꯅ ꯉꯁꯤ ꯂꯥꯛꯆꯔꯤꯁꯤꯦ ꯑꯩꯒ ꯏꯃꯥꯟꯅꯕꯁꯤꯅ ꯑꯩꯈꯣꯏꯒꯤ ꯃꯔꯨ ꯑꯣꯏꯔꯕ ꯑꯩꯈꯣꯏ ꯇꯨꯡꯗ ꯌꯥꯝ ꯀꯥꯟꯅꯒꯗꯕ ꯑꯃꯁꯨꯡ ꯏꯟꯈꯠꯂꯛꯄꯁꯤꯡꯗ ꯑꯗꯨꯛꯀꯤ ꯃꯇꯤꯛ ꯀꯥꯟꯅꯕ ꯑꯣꯏꯕ ꯈꯣꯡꯊꯥꯡ ꯀꯌꯥ ꯑꯃꯗꯒꯤ ꯀꯟꯕ ꯉꯝꯒꯗꯕ ꯑꯗꯨꯒꯨꯝꯕꯒꯤ ꯃꯇꯥꯡꯗ ꯀꯔꯤꯒꯨꯝꯕ ꯈꯔ ꯄꯨꯖꯔꯛꯏ ꯍꯥꯏꯔꯒ ꯃꯈꯣꯏꯗ ꯀꯥꯟꯅꯕꯗꯣ ꯍꯥꯟꯅ ꯄꯂꯞ ꯂꯥꯎꯅ ꯄꯣꯏꯟ ꯄꯤꯕꯤꯕ ꯃꯇꯨꯡ ꯇꯥꯔꯛꯄꯗ ꯃꯈꯣꯏꯅ ꯌꯥꯝꯅ ꯄꯥꯝꯗꯕꯒꯤ ꯃꯑꯣꯡ ꯑꯣꯏꯇꯥꯥꯔꯒꯁꯨ ꯑꯩꯈꯣꯏꯅ ꯉꯥꯡꯕ ꯂꯦꯞꯄ ꯌꯥꯗꯦ
ꯏꯀꯥꯏꯕꯣꯏ ꯀꯔꯤꯕꯣꯏ ꯑꯗꯨꯝ ꯂꯧꯍꯟꯒꯗꯕꯅꯤ ꯑꯩꯈꯣꯏ ꯃꯥꯏ ꯈꯔ ꯀꯟꯅ ꯇꯥꯅꯀꯣ ꯃꯔꯣ ꯑꯗꯨꯒ ꯑꯩꯈꯣꯏꯅ ꯋꯥ ꯉꯥꯡꯕꯗꯨꯁꯨ ꯄꯨꯛꯅꯤꯡꯗꯤ ꯁꯨꯡꯒꯗꯕꯅꯤ ꯌꯥꯔꯤꯉꯩ ꯑꯩ ꯀꯀꯥꯗꯤꯩ ꯐꯖꯩ ꯍꯥꯏꯕꯒꯤ ꯃꯍꯨꯠꯇ ꯁꯥꯔꯒꯤ ꯁꯥꯔ ꯍꯣꯏ ꯑꯩꯒꯤ ꯏꯃꯨꯡꯁꯦ ꯑꯗꯨꯛꯀꯤ ꯃꯇꯤꯛ ꯅꯨꯡꯁꯤꯌꯦ ꯑꯩꯈꯣꯏ ꯋꯥꯉ ꯁꯉꯥꯡ ꯑꯗꯒꯤ ꯏꯃꯨꯡ ꯃꯅꯨꯡ ꯂꯩꯅꯔꯤꯕ ꯃꯔꯤꯁꯦ ꯑꯗꯨꯛꯀꯤ ꯃꯇꯤꯛ ꯄꯥꯝꯖꯩ ꯍꯥꯏ ꯇꯥꯔꯦ ꯌꯥꯝꯅ ꯁꯨꯃꯥꯏꯅꯒ ꯊꯥꯒꯠꯄꯤꯕ ꯑꯩꯈꯣꯏ ꯑꯩꯈꯣꯏ ꯃꯤ ꯑꯩꯈꯣꯏ ꯑꯩꯈꯣꯏ ꯃꯩꯇꯩꯒꯤꯗꯤ ꯑꯩꯈꯣꯏ ꯊꯥꯒꯠꯂ ꯍꯔꯥꯎꯋꯏꯗꯅ
ꯎꯝ ꯆꯨꯝꯃꯦ ꯏꯁꯥꯃꯛꯁꯨ ꯑꯩꯈꯣꯏ ꯊꯥꯒꯠꯗ ꯍꯔꯥꯎꯖꯕꯅꯤꯇꯕꯅꯤ
ꯊꯥꯒꯠꯄꯤꯕ ꯍꯥꯏꯇꯥꯔꯦꯀꯣ ꯄꯅ ꯊꯥꯗ ꯊꯥꯒꯠꯄꯤꯕ ꯃꯥꯏ ꯑꯗꯨ ꯑꯗꯩ ꯑꯗꯨꯝ ꯂꯥꯏꯔꯤꯛꯁꯤ ꯑꯗꯨꯝ ꯂꯣꯏ ꯂꯧꯕꯤꯍꯧꯔꯅꯤ ꯍꯥꯏ ꯇꯔꯦꯀꯣ ꯇ ꯇ ꯇ ꯇ ꯇ
ꯑꯗꯒꯤ ꯆꯠꯂꯝꯗꯥꯏꯀꯁꯦ ꯑꯁ ꯌꯥꯝ ꯅꯨꯡꯉꯥꯏꯖꯔꯦ ꯁꯔ ꯁꯔ ꯍꯗꯒꯤ ꯁꯨꯃꯥꯏꯅ ꯃꯤꯁꯦ ꯊꯦꯡꯅ ꯇꯥꯔꯗꯤ ꯌꯥ ꯁ ꯊꯥꯒꯠꯄꯤꯔꯝꯃ ꯍꯥꯏꯁꯦ ꯆꯠꯂꯝꯗꯥꯏ ꯐꯥꯎꯗ ꯃꯇꯨꯡ ꯂꯥꯛꯄꯗꯗꯤ ꯄꯥꯠꯄꯠ ꯂꯧꯒꯅꯤ ꯍꯥꯏꯇꯥꯥꯔꯦ ꯀ ꯍꯥꯏꯒꯤ ꯀꯣꯛꯁ
ꯃꯔꯨꯞ ꯃꯔꯨꯞ ꯌꯥꯍꯪꯕ ꯌꯥꯝ ꯅꯨꯡꯉꯥꯏ ꯇꯥꯕꯗꯁꯨ ꯑꯩꯈꯣꯏꯒꯤ ꯄꯨꯛꯅꯤꯡ ꯁꯨꯕꯅ ꯑꯩꯐꯥꯎꯗ ꯍꯥꯏꯗꯤ ꯍꯥꯏꯗꯤ ꯂꯥꯏ ꯌꯣꯟꯕ ꯂꯥꯏꯔꯤꯛꯇꯨ ꯌꯣꯟꯗ꯭ꯔꯒꯁꯨ ꯂꯩꯇ꯭ꯔꯒꯁꯨ ꯂꯩꯅꯤꯡꯉꯛꯄ ꯍꯥꯏꯇꯥꯔꯦ ꯃꯔꯨꯞꯀꯤ ꯋꯥꯐꯝꯁꯦ ꯀꯩꯅꯣ ꯑꯩꯈꯣꯏꯒꯤ ꯃꯨꯒꯤꯕ ꯃꯤꯗꯨꯗ ꯑꯩꯈꯣꯏꯒꯤ ꯑꯦ ꯇꯥꯃꯣ ꯍꯥꯏꯗꯤ ꯀꯀꯥ ꯀꯀꯥ ꯅꯠꯇꯕ ꯀꯀꯥ ꯀꯧꯕꯒꯗꯕ ꯃꯤꯗꯨꯗ ꯑꯩꯈꯣꯏꯒꯤ ꯑꯦ ꯃꯔꯨꯞ ꯃꯔꯣꯛ ꯁꯪꯕ ꯁꯗꯣ ꯑꯩꯈꯣꯏ ꯅꯍꯥꯟꯅꯀ ꯑꯦ ꯃꯔꯨꯞ ꯑꯦ ꯃꯔꯨꯞꯈꯄꯨꯔꯁꯨꯁꯦ ꯌꯥꯝ ꯉꯧꯤꯒꯨꯝꯕ ꯍꯥꯏꯗꯤ ꯃꯤ ꯀꯣꯏꯕ ꯃꯤꯗꯨꯗ ꯃꯔꯨꯞ ꯄꯨꯟꯁꯤꯁꯤ ꯉꯧꯋꯦ ꯍꯥꯏꯗꯤ ꯍꯔꯥꯎꯕꯅꯤꯅꯈꯣꯏ ꯁꯥꯎꯔꯛꯄꯗꯨꯅ ꯑꯃꯔꯣꯝꯗ ꯄꯨꯈ꯭ꯔꯒ ꯍꯔꯥꯎꯕꯅꯤ ꯍꯥꯏꯖꯔꯤꯕ ꯑꯗꯨꯒꯨꯝꯕ ꯃꯤ ꯑꯩ ꯊꯥꯒꯠ ꯋꯥꯍꯩꯁꯤꯡꯗꯨ ꯁꯤꯖꯤꯟꯅꯔꯒ ꯀꯔꯝꯝꯕ ꯃꯤ ꯑꯃꯕꯨ ꯁꯨꯡꯒꯅꯤ ꯀꯔꯝ ꯅꯝꯊꯥꯛ ꯇꯧꯒꯅꯤ ꯍꯥꯏꯕ ꯑꯗꯨꯒꯤ ꯄꯔꯥ ꯑꯗꯨꯅꯦ ꯍꯥꯏꯇꯥꯔꯦ ꯃꯃꯇꯪ ꯕꯤꯁ ꯃꯁꯦ ꯅ ꯍꯩ ꯊꯥꯛ ꯇꯧꯕꯗꯁꯨ ꯌꯥꯝ ꯍꯥꯏꯕꯤꯌꯑꯣ
ꯍꯧꯖꯤꯛꯀꯤ ꯃꯇꯥꯡꯗꯨꯗ ꯑꯩ ꯑꯃ ꯋꯥꯠꯂꯝꯃꯦ ꯉꯁꯥꯏꯒꯤ ꯃꯤ ꯊꯥꯒꯠꯄꯁꯦ ꯈꯤꯇꯪ ꯅꯠꯇꯕ ꯑꯩꯈꯣꯏꯒꯤ ꯂꯩꯁꯥꯕꯤ ꯑꯔꯤꯕ ꯑꯃ ꯊꯣꯛꯂꯛꯄ ꯃꯇꯝꯗ ꯃꯍꯤꯡꯒ ꯀꯔꯤ ꯀꯔꯤ ꯇꯧꯕ ꯃꯇꯝꯁꯤꯗ ꯑꯩꯈꯣꯏꯅ ꯏꯆꯦ ꯅꯠꯇ꯭ꯔꯒ ꯏꯅꯦ ꯇꯧꯕꯒꯤ ꯃꯍꯨꯠꯇ ꯃꯤꯁ ꯍꯥꯏꯕ ꯋꯥꯍꯩꯁꯤ ꯄꯜꯂꯒ ꯅꯠꯇ꯭ꯔꯒꯁꯨ ꯑꯩꯈꯣꯏꯅ ꯃꯤꯁ ꯀꯧꯕ ꯅꯨꯡꯉꯥꯏꯇ꯭ꯔꯒꯁꯨ ꯑꯦꯁ ꯃꯔꯨꯞꯀꯤ ꯃꯑꯣꯡꯗ ꯑꯗꯩ ꯑꯩꯈꯣꯏꯒꯤ ꯃꯈꯥꯒꯤ ꯃꯑꯣꯡꯗ ꯃꯥꯁꯤ ꯃꯁꯥꯁꯦ ꯅꯧꯊꯣꯛꯄꯒꯤ ꯋꯥꯈꯜ ꯈꯜꯍꯟꯕ ꯍꯥꯏꯇꯥꯔꯦ ꯂꯤꯔꯤ ꯈꯪꯍꯟꯗꯕ ꯍꯥꯏꯇꯥꯔꯦ ꯃꯗꯨꯗ ꯃꯥ ꯍꯣꯔꯦꯟ ꯃꯤꯡꯁꯦꯟ ꯌꯦꯡꯉ ꯌꯦꯡꯖꯔꯨꯗꯨꯣꯏꯅꯤ ꯑꯁ ꯑꯩꯁꯦ ꯑꯉꯥꯡ ꯑꯣꯏꯕ ꯃꯥꯜꯂꯦ ꯀꯥꯏꯅ
ꯍꯅꯦ
ꯑꯩꯈꯣꯏꯅꯗꯤ ꯁꯣꯝꯗ ꯑꯣꯏꯗ ꯄꯥꯗꯕ ꯉꯥꯡꯁꯤꯟꯕ ꯃꯌꯥꯝꯁꯤꯅ ꯇꯧ ꯇꯥꯔꯁꯨ ꯑꯩꯈꯣꯏꯒꯤ ꯊꯕꯛꯁꯦ ꯍꯥꯏꯗꯤ ꯄꯣꯠꯇꯨ ꯁꯤꯠꯂ ꯂꯧꯔꯦꯕ ꯑꯩꯈꯣꯏꯗꯤ
ꯎꯝ
ꯁꯤꯗꯤ ꯃꯔꯨꯞ ꯊꯕꯛ ꯑꯃ ꯇꯧꯕꯗ ꯑꯣꯏꯗꯕ ꯄꯥꯟꯗꯕ ꯑꯁꯤ ꯑꯗꯨꯝ ꯗꯔꯀꯥꯔ ꯂꯩꯔꯕꯅꯤ
ꯃꯥꯅꯤ ꯃꯔꯨꯞ ꯌꯥꯝ ꯅꯨꯡꯉꯥꯏꯖꯔꯦ ꯎꯝ ꯃꯔꯨꯞ ꯃꯇꯥꯡ ꯑꯁꯤꯗ ꯑꯃꯨꯛ ꯀꯥꯏꯅꯔꯁꯦ ꯃꯔꯨꯞ ꯃꯔꯨꯞꯁꯤ ꯈꯗꯥꯥꯡ ꯁꯨꯝ ꯊꯥꯗꯕꯤꯒꯦ ꯑꯩ ꯈꯔꯥꯡꯁꯤ ꯊꯥꯗꯕ ꯅꯝꯗ ꯃꯇꯨꯡ ꯇꯥꯔꯛꯄꯗꯒꯤ ꯂꯅꯥꯏ ꯍꯗꯥꯡ ꯑꯃ ꯊꯥꯖꯖꯒꯦ ꯃꯇꯥꯡ ꯑꯁꯤꯗ ꯀꯥꯏꯅꯅꯤ
ꯑꯥ ꯐꯅꯤꯃꯨꯔ